ꯍꯂꯣ
ꯆꯥꯛ ꯆꯥꯔꯔꯕꯣ
ꯆꯥꯗꯔꯤ ꯋꯥ
ꯑꯣ
ꯍꯣꯏ ꯑꯩꯈꯣꯏꯗꯤ ꯑꯗꯨꯝ ꯈ ꯊꯦꯡꯉꯁꯨ ꯆꯥꯏ ꯄꯨꯡ ꯃꯥꯄꯜ ꯈꯔ ꯍꯦꯜꯂꯞ ꯃꯥꯄꯟ ꯃꯈꯥꯏ ꯑꯩꯅ ꯑꯗꯨꯝ ꯆꯥꯏ
ꯑꯣ
ꯃꯗꯤ ꯆꯥꯔꯕꯣ
ꯆꯥꯛ ꯆꯥꯔꯔꯣ ꯌꯦ
ꯇꯒꯅꯣ ꯆꯛꯆꯥ ꯔꯤꯁꯤꯕꯣ
ꯆꯥꯅꯤꯡꯗꯕꯦ
ꯀꯔꯤ ꯆꯥꯁꯤꯜꯂꯨꯔꯒꯦ
ꯁꯤꯁꯤꯡꯖꯨ ꯆ ꯆꯦ
ꯌꯗꯤ ꯑꯩꯁꯨ ꯆꯥꯏꯗ
ꯎꯝꯝ
ꯑꯩꯁꯨ ꯉꯁꯤ ꯁꯤꯡꯖꯨꯅꯦ ꯕꯣꯔꯥꯅꯦ ꯀꯔꯅ ꯑꯗꯨꯝ ꯈꯔ ꯆꯥꯁꯤꯜꯂꯤꯗ ꯑꯗꯨ ꯑꯣꯏꯔꯁꯨ ꯆꯥꯛꯅ ꯆꯥꯛꯅꯤꯗꯅ ꯑꯆꯥꯄꯣꯅ ꯆꯄꯣꯅꯤꯗꯅ ꯆꯥꯛꯅ ꯆꯥꯛꯀꯤ ꯂꯥꯏꯅ ꯇꯧꯉꯜꯂꯤ
ꯆꯗ꯭ꯔꯦꯒ
ꯎꯝ ꯍꯣꯏ ꯑꯩꯁꯨ ꯉꯁꯥꯏ ꯈꯜꯂꯝꯃꯤ ꯆꯥꯅꯤꯡꯗ꯭ꯔꯦ ꯈꯜꯂꯝꯅꯤ ꯑꯗꯨꯁꯨ ꯆꯥꯛꯀꯤ ꯃꯇꯝ ꯌꯧꯁꯤ ꯆꯥꯛ ꯈꯔ ꯆꯪꯉꯨꯔꯁꯤ ꯆꯥꯛꯍꯗ꯭ꯔꯗꯤꯛꯄꯣ ꯇꯨꯝꯕ ꯉꯝ ꯇꯨꯝꯕ ꯉꯝꯗꯦꯕ ꯎꯝ ꯅꯣꯏ ꯎꯠꯂꯝꯃꯗꯤ ꯐꯔ ꯇꯥꯗꯕ
ꯎꯝ
ꯑꯗꯨꯅ ꯑꯗꯨꯝ ꯈꯔ ꯈꯔ ꯆꯥꯍꯧꯗ꯭ꯔꯗꯤ ꯌꯥꯗꯕ ꯍꯥꯏꯇꯥꯔꯦꯅꯦ
ꯍ
ꯖꯅꯤꯒ
ꯑꯗ ꯀꯩꯗꯧꯔꯝꯃꯤꯕ꯭ꯔꯥ ꯅꯪꯒꯣ
ꯀꯩꯁꯨ ꯇꯧꯗꯦꯗ ꯍꯌꯦꯡ ꯀꯣꯏꯕ ꯆꯠꯇꯣꯏꯅꯦ ꯑꯗꯨꯗꯨꯒꯤ ꯗ꯭ꯔꯦꯁ ꯈꯜꯂꯝꯃꯤꯅꯦ ꯊꯝꯕꯥꯜ ꯌꯦꯡꯕ
ꯑꯗꯨ ꯊꯝꯕꯥꯜ ꯂꯤꯡꯕꯁꯤ ꯑꯗꯨ ꯇꯔꯒꯗꯤ ꯃꯣꯏꯔꯥꯡ ꯂꯣꯝꯗꯔꯣ ꯅꯠꯇ꯭ꯔꯒꯅꯌꯥꯝ ꯑꯋꯥꯡꯡꯂꯣꯝꯗꯔꯣ
ꯃꯣꯏꯔꯥꯡ ꯂꯣꯝꯗ ꯑꯣꯏ ꯃꯣꯏꯔꯥꯡꯒꯤ ꯁꯠꯂꯥꯏꯟꯗꯅꯦ ꯑꯗꯨꯝ ꯃꯣꯏꯔꯥꯡꯗꯤ ꯌꯧꯔꯣꯏ
ꯑꯣ ꯑꯆꯥ
ꯑꯗꯨ ꯑꯣꯏꯔꯒꯅ ꯏ ꯅꯣꯏ ꯊꯝꯕꯥꯜ ꯊꯝꯕꯥꯜ ꯂꯤꯡꯅꯤꯡꯉꯒꯅ ꯏꯅꯛ ꯅꯛꯄ ꯅꯣꯏꯒꯤ ꯁꯤꯒꯤ ꯂꯤꯂꯣꯡꯒꯔ ꯍꯦꯟꯊꯔꯒ ꯃꯌꯥꯝ ꯑꯃ ꯂꯩꯔꯤꯗꯨꯗꯤ
ꯍꯣꯏ ꯑꯃ ꯎꯝ ꯑꯗꯨꯗꯅ ꯑꯃꯨꯛꯀ ꯒꯥꯔꯤ ꯀꯩꯁꯥ ꯌꯥꯝ ꯆꯠꯂꯤꯗꯅ
ꯑꯥ ꯑꯥ
ꯒꯥꯔꯤꯒꯨꯝꯕ ꯌꯥꯝ ꯆꯠꯇ ꯃꯐꯝꯗ ꯅꯦꯆꯔꯗ ꯆꯠꯂꯨꯒꯦ
ꯆ ꯑꯣꯏꯗ ꯍ ꯊꯦ ꯀꯩꯅꯣꯒꯗ ꯁ ꯌꯥꯏ ꯀꯔꯤ ꯁꯤ ꯀꯔꯤ ꯐꯩꯗꯤꯡꯒꯥ ꯑꯍ ꯆꯤꯡ ꯌꯥꯧ ꯐꯠꯇ꯭ꯔꯤꯉꯩꯗꯁꯨ ꯑꯃ ꯂꯩꯗꯥꯏꯅꯦ
ꯀꯉꯝ ꯄ
ꯈꯣꯡꯉꯝꯄꯥꯠ ꯍꯣꯏ ꯈꯣꯡꯉꯝꯄꯥꯠ ꯑꯗꯨꯏꯗꯨꯁꯨ
ꯅꯠꯇꯦ ꯀꯩꯅꯣ ꯇꯧꯅꯤꯡꯗꯕ ꯍꯥꯏꯕꯗꯤ ꯑꯗꯨꯗꯤ ꯇꯨꯔꯤꯁꯀꯤ ꯏꯁꯄꯣꯠ ꯑꯣꯏꯅ ꯁꯦꯝꯗ꯭ꯔꯅꯦ
ꯑꯥ
ꯑꯗꯨꯒꯨꯝꯕ ꯃꯐꯝꯗ ꯆꯠꯅꯤꯡꯗꯦꯕ ꯍꯥꯏꯗꯤ
ꯑꯅ ꯄꯨꯔꯥ ꯄꯨꯔꯥ ꯅ ꯀꯔꯅꯥ ꯀꯔꯅꯥ ꯆꯂꯗꯅꯣ
ꯏꯃꯅꯕꯤ ꯀ ꯍꯔ ꯆꯁꯦꯕ
ꯏꯃꯥꯟꯅꯕꯤꯒꯤꯔꯣ ꯏꯃꯥꯟꯅꯕꯒꯔꯣ
ꯏꯃꯥꯟꯅꯕꯤꯒꯅꯦ ꯑꯩꯒꯤ ꯕꯦꯁ ꯐ꯭ꯔꯦꯟꯅꯤꯒ ꯆꯁꯇꯤꯟ
ꯏꯃꯥꯟꯅꯕꯤꯒ ꯆꯠꯄꯁꯨ ꯌꯥꯏ ꯏꯃꯥꯟꯅꯕꯒ ꯆꯠꯄꯁꯨ ꯌꯥꯏ
ꯆꯅꯦ ꯏꯃꯥꯟꯅꯕꯤꯗ ꯏꯃꯥꯟꯅꯕꯤꯒ ꯆꯠꯄꯅ ꯅꯨꯡꯉꯥꯏ
ꯍꯣꯏ ꯑꯗꯨꯕꯨꯗꯤ ꯅꯨꯡꯉꯥꯏꯇꯔꯅꯦ
ꯑꯁꯤ ꯆꯥꯕ꯭ꯔꯥ ꯌꯦꯡꯉꯣꯁꯦ
ꯑ
ꯄꯤꯕꯤ ꯆꯗꯣ ꯃꯥ ꯐꯖꯕꯅꯦ ꯑꯩ ꯌꯥꯡꯈꯩꯗ ꯌꯦꯛꯅꯤꯡꯉꯥꯏ ꯊꯝꯃꯤ
ꯐ ꯁ
ꯑꯗꯨꯗꯨꯒꯤ ꯆꯠꯁꯦꯅ ꯍꯌꯦꯡ ꯆꯠꯅꯤꯡꯉꯦꯅ ꯆꯠꯇꯕ ꯀꯨꯏꯔꯦ ꯍꯥꯏꯅ ꯌꯦ ꯅꯤꯗ
ꯍꯣꯏ ꯌꯥꯏ ꯆꯠꯀꯗꯕꯅꯤ ꯀꯩꯅ ꯁꯤ ꯇꯗ ꯆꯥꯍꯧꯗ꯭ꯔꯒꯗꯤ ꯀꯩꯅꯣ ꯅꯣꯏ ꯁꯥꯔꯤꯉꯩꯗ ꯀꯣꯏꯕꯒ ꯃ ꯑꯣꯏꯔ ꯀꯥꯟꯗ ꯀꯣꯏ ꯀꯗꯤ ꯈꯦꯠꯅꯕꯅꯤꯀꯣ
ꯌꯦꯁ
ꯑꯝ ꯑꯩꯁꯨ ꯇ꯭ꯔꯦꯛꯀꯤꯡꯒꯨꯝꯕ ꯁꯃꯥꯏꯅ ꯅꯦꯆꯔ ꯁꯨꯝ ꯀꯣꯏꯕ ꯆꯠꯄꯁꯦ ꯌꯥꯝ ꯄꯥꯝꯖꯕꯅꯤ
ꯍꯥꯏ ꯑꯩꯈꯣꯏ ꯑꯁ ꯑꯩꯁꯨ ꯆꯤꯡ ꯀꯥꯅꯤꯡꯉꯦ ꯍꯧꯖꯤꯛ ꯆꯤꯡ ꯀꯥꯅꯤꯡꯕꯅ ꯉꯥꯕ ꯊꯕꯛ ꯁꯤꯤꯟꯕꯒꯤ ꯀꯥꯗꯗꯤ ꯂꯩ
ꯆꯤꯡ ꯀꯥꯅꯤꯡꯉꯒꯗꯤ ꯀꯔꯝꯕ ꯆꯤꯡꯅꯣ ꯅꯪꯅ ꯀꯥꯅꯤꯡꯉꯤꯁꯦ
ꯅꯍꯥꯟ ꯃꯨꯛꯇ ꯃꯥꯔꯖꯤꯤꯡꯗ ꯀꯥꯏꯌꯦꯦ ꯑꯗꯩ ꯑꯃꯨꯛꯁꯨ ꯑꯁꯤꯒꯤ ꯕꯥꯃꯣꯟ ꯀꯝꯄꯨꯒꯤ ꯀꯥꯂꯤꯀꯥꯗꯣ ꯈꯪꯉꯤꯅ
ꯑꯣ ꯑꯗꯨꯖꯤ ꯇꯗꯦ
ꯑ ꯌꯥꯝ ꯋꯥꯡꯉꯦꯕꯀꯣ
ꯑꯥ
ꯆꯤꯡꯂꯣꯟ ꯑꯍꯨꯝꯒꯨꯝꯕ ꯀꯥꯏꯕ ꯑꯃ ꯆꯤꯡ ꯀꯥ ꯄꯨꯔꯥ ꯄꯦꯟꯅ ꯀꯥꯕꯗꯣ ꯑꯣꯏꯕ
ꯑ ꯑ
ꯑꯗꯨꯗ ꯈꯤꯇꯪ ꯁꯦꯅꯜ ꯑꯃ ꯀꯩꯅꯣꯗꯨꯣ ꯂꯩꯇ꯭ꯔꯕꯣ ꯅꯍꯥꯟꯨꯛ ꯅꯞꯈꯤꯗꯧꯕꯗꯣ
ꯀꯩꯅꯣꯒꯤ ꯅꯪ ꯁꯤꯒꯤ ꯆꯦꯔꯥ ꯑꯣ ꯊꯉꯕꯟꯒ ꯊ ꯀꯥꯔꯕ
ꯦ ꯕ꯭ꯂꯦꯛꯇꯣ ꯊꯥꯡꯃꯩꯕꯟꯒꯤ ꯀꯥꯏꯌꯦ ꯂꯟꯖꯦ ꯃꯤꯅ ꯋꯥꯏꯔꯨꯕꯗꯣ
ꯊꯥꯡꯃꯩꯕꯟꯒꯤ ꯀꯥꯕꯗ ꯅꯪ ꯀꯥꯏꯐꯥꯎ ꯌꯧꯒꯦ ꯑꯥ ꯀꯩꯅꯣꯒꯤ ꯇꯕꯔꯗꯨꯐꯥꯎ ꯌꯧꯕ꯭ꯔꯣ
ꯑꯪ ꯇꯥꯋꯔ ꯑꯔꯣꯏꯕꯗꯣ ꯑꯗꯨꯕꯨꯥꯎ ꯌꯧꯋꯦ
ꯑꯣ ꯑꯗꯨꯗꯤ ꯒꯤ ꯍꯦꯟꯊꯔꯒ ꯑꯃꯨꯛ ꯂꯥꯡꯒꯣꯜ ꯆꯠꯄꯒꯤ ꯂꯝꯕꯤꯗꯨꯗꯤ ꯆꯠꯂꯕ ꯑꯣ ꯑꯗꯨꯁꯨ ꯅꯨꯡꯉꯥꯏꯕꯅꯤ ꯃꯔꯖꯤꯡꯗꯁꯨ ꯑꯗꯨꯝ ꯆꯠꯄ ꯅꯨꯡꯉꯥꯏꯕꯅꯤ
ꯐꯣꯠꯈ꯭ꯔꯕ ꯃꯈꯤꯁꯤꯕꫭ ꯑ
ꯑꯗꯨꯝ ꯅꯣꯏ ꯀꯩꯅꯣ ꯇꯧꯔꯒꯗꯤ ꯑꯗꯨꯝ ꯍꯥꯏꯔꯛꯑꯣ ꯆꯤꯡꯒꯨꯝꯕ ꯑꯌꯨꯛꯇ ꯀꯥꯔꯨꯁꯦ ꯈꯣꯠꯂꯨꯁꯦ ꯍꯥꯏꯔꯗꯤ ꯍꯥꯏꯔꯛꯑꯣ ꯑꯩꯁꯨ ꯑꯗꯨꯝ ꯊꯂꯛꯀꯦ
ꯍꯣꯏ ꯌꯥꯏꯌꯦ ꯑꯩ ꯃꯥꯔꯖꯤꯡ ꯀꯥꯟ ꯍꯥꯏꯛꯀ‌ꯦ ꯀꯥꯔꯨꯁꯦ
ꯎꯝ ꯃꯖꯤꯡ ꯀꯥꯕꯗ ꯃꯖꯤꯡꯗꯨꯗꯤ ꯑꯩꯈꯣꯏꯔꯣꯝꯗꯗꯤ ꯑꯗꯨꯝ ꯍꯥꯏꯒꯠꯄꯗ ꯑꯗꯨꯝ ꯅꯛꯑꯦꯕ ꯑꯗꯨꯗ ꯃꯁ ꯑꯣ
ꯄꯄꯣꯗꯨꯗ ꯂꯩꯕꯅꯤꯅ ꯑꯗꯨ ꯆꯠꯂꯦꯕ ꯏꯕꯥꯏꯅꯤꯗꯣ ꯍꯣꯏ
ꯑꯣꯀꯦ ꯀꯣꯗꯤꯅ ꯀ꯭ꯔꯗꯤ ꯆꯂ ꯀ꯭ꯔꯣꯗꯤ ꯆ ꯀꯔꯤ ꯀꯔꯦ ꯁꯟꯔꯥꯏꯁꯀꯗꯤ ꯌꯦꯡꯕ ꯆꯠꯇ꯭ꯔꯣ ꯅꯪꯗꯦ
ꯑ ꯃꯤ ꯌꯥꯝꯅ ꯇꯤꯟꯒꯗꯕꯗꯗꯤ ꯆꯠꯅꯤꯡꯗꯦꯕꯀꯣ ꯆꯠꯅꯤꯡꯗꯦ ꯍꯥꯏꯕꯒꯤ ꯃꯔꯝꯗꯤ ꯑꯗꯨꯝ ꯍꯣꯏ ꯑꯗꯨ ꯇꯣꯉꯥꯟꯅ ꯚ꯭ꯌꯨ ꯄꯣꯏꯟꯒ ꯂꯩꯗꯅ ꯐꯨꯅꯥꯜꯒꯤ
ꯍ ꯑꯗꯨ ꯑꯗꯨ
ꯑ ꯑꯗꯨꯒꯨꯝꯕ ꯅꯠꯇꯦ ꯑꯗꯣ ꯑꯌꯨꯛꯀꯤ ꯑꯗꯨꯝꯡ ꯑꯗꯨꯒꯨꯝꯕꯗꯨ ꯌꯦꯡꯕꯨꯗꯤ ꯌꯦꯡꯉꯦ
ꯑ ꯑꯩꯅ ꯑꯩꯈꯣꯏꯅ ꯁꯨꯝ ꯆꯠꯂꯤꯁꯤꯅ ꯃꯤ ꯌꯥꯝꯗꯕ ꯃ ꯍꯣꯏ ꯃꯣꯔꯅꯤꯡ ꯌꯦꯡꯕꯗꯤ ꯑꯗꯨꯝ ꯆꯠꯅꯩꯗꯅꯀꯣ ꯑꯗꯨ ꯑꯣꯏꯔꯁꯨ ꯃꯤ ꯌꯥꯝ ꯐꯖꯕ ꯃꯐꯝ ꯍꯥꯏꯕꯗꯣ
ꯍꯣꯏ ꯍꯣꯏ ꯍꯣꯏ ꯑꯩꯗꯣ ꯍꯩꯅꯗꯦꯕꯀꯣ ꯃꯤ ꯌꯥꯝꯅ ꯀꯩꯅꫭ ꯇꯧꯕ
ꯑꯗꯨ ꯑꯩꯖꯨ ꯑꯩꯁꯨ ꯑꯗꯨꯅꯤ ꯆ‌ꯦ ꯁ‌ꯦꯝꯅ‌‌ꯦ ꯑꯗꯨ ꯃꯤ ꯌꯥꯝ ꯇꯤꯟꯕ ꯃꯐꯝꯗ ꯆꯠꯄꯁꯤ ꯀꯩ ꯍꯥꯏꯅꯤ ꯑꯩꯈꯣꯏꯁꯤ ꯅꯦꯆꯔꯒꯤ ꯑꯩꯈꯣꯏꯅ ꯄꯥꯝꯖꯅ ꯆꯠ ꯆꯠꯄꯗꯣ ꯀꯩ ꯍꯥꯏꯅꯤ ꯂꯥꯟꯅ ꯍꯦꯛꯇ ꯀꯩꯅꯣ ꯆꯠꯂꯦꯕ ꯑ ꯃꯤꯒꯤ ꯁꯦꯟꯁꯤꯡꯁꯦ
ꯎꯝ
ꯀꯩꯅꯣꯒꯤ ꯑꯃ ꯑꯩꯈꯣꯏꯒꯤ ꯂꫭꯛꯇꯥꯛ ꯄ꯭ꯔꫭꯖ‌ꯦꯛꯇꫭ
ꯎꯝ
ꯂꯣꯛꯇꯥꯛ ꯄ꯭ꯔꯣꯖꯦꯛꯁꯤ ꯃꯅꯨꯡ ꯆꯪꯉꯒꯗ ꯑꯩꯈꯣꯏꯒꯤ ꯂꯣꯛꯇꯥꯛꯀꯁꯨ ꯂꯣꯏ ꯎꯕ ꯌꯥꯕꯗꯣ ꯑꯗꯨꯋꯥꯏꯗ ꯑꯗꯨꯝ ꯑꯗꯨꯗ ꯍꯦꯛ ꯍ‌ꯦꯛ ꯆꯠꯂꯤ ꯑꯩꯗꯤ
ꯎꯝ
ꯑꯗꯨꯗ ꯆꯠꯂꯒ ꯑꯩꯈꯣꯏꯒꯤ ꯕꯔꯅꯔ ꯀꯩꯀꯥ ꯈꯔ ꯄꯨꯔꯒ ꯍꯥꯏꯗꯤ ꯑꯩꯈꯣꯏ ꯃꯤ ꯑꯅꯤ ꯑꯍꯨꯝ ꯑꯣꯏꯔꯁꯨꯀꯣ ꯑꯗꯨꯗ ꯑꯗꯨꯝ ꯅꯨꯗꯜꯁꯀꯨꯝꯕ ꯀꯩꯒꯨꯝꯕ ꯍꯧꯔꯒ ꯆꯥꯔꯒ ꯑꯗꯨꯝ ꯍꯜꯂꯛꯄ ꯑꯗꯒꯤ ꯃꯣꯏꯒꯤ ꯍꯤ ꯊꯣꯡꯉꯒ ꯉꯥ ꯐꯥꯕꯁꯤꯡꯗꯒꯤ ꯑꯗꯨꯝ ꯉꯥ ꯈꯔ ꯂꯧꯔꯒ ꯑꯗꯨꯝ ꯍꯂꯛꯄ ꯂꯣꯏꯅ ꯑꯗꯨꯝ ꯇꯧꯏ ꯅꯪꯒꯤꯁ‌ꯦ ꯈꫭꯡꯎꯨꯞ ꯈꫭꯡꯎꯨꯞ ꯈꫭꯡꯎꯨꯞ ꯍꯥꯞꯄꯒ ꯅꯇꯇꯔ‌ꯦ ꯀꯩꯅꯣ ꯇꯧꯕ ꯃꯥꯜꯂꯤꯗ
ꯑꯥꯎ
ꯃꯈꯣꯟꯁꯦ ꯌꯥꯗꯦꯕ ꯀꯣꯛꯀ ꯀꯣꯛꯀꯥ ꯌꯥꯝ ꯂꯥꯎꯋꯦ
ꯑꯎꯧ
ꯎꯝ ꯅꯣꯏ ꯆꯠꯄꯗꯤ ꯀꯔꯤ ꯒꯥꯔꯤ ꯑꯆꯧꯕ ꯆꯠꯇꯣꯏꯔꯥ
ꯒꯥꯔꯤ ꯃꯆꯥꯗ ꯒꯥꯔꯤ ꯃꯆꯥꯗ ꯑꯈꫭꯏꯗꯤ ꯒꯥꯔꯤ ꯑꯆꯧꯕ ꯂꯩꯖꯗꯦ
ꯑꯩꯈꯣꯏꯁꯨ ꯀꯩꯁꯨ ꯂꯩꯇꯦꯗ ꯊꯧꯕꯐꯥꯎ ꯍꯩꯇꯦꯗ
ꯁꯤꯒꯤꯁꯔ ꯆꯤꯡꯉꯦꯕ
ꯆꯥꯗꯨꯝ ꯃꯆꯕꯥ ꯆꯤꯠ
ꯏꯁꯄꯤꯀꯔꯒꯨꯝꯕ ꯇꯣꯡꯕꯁ ꯑꯃꯨꯛ ꯏꯁꯤꯡ ꯍ ꯆ ꯆꯤꯈꯠꯂꯛꯄ ꯃꯥꯜꯂꯦ ꯁꯤꯃꯣ ꯀꯩ ꯏꯟꯖꯥꯡ ꯊꯣꯡꯉꯒꯦ ꯀꯅꯥꯅ ꯇꯣꯡꯅꯣ ꯆꯥꯛ
ꯉꯁꯤꯗꯤ ꯑꯩꯈꯣꯏ ꯌꯨꯝꯒꯤ ꯏꯃꯥꯈꯣꯏ ꯑꯣꯏꯅ ꯑꯗꯨꯝ ꯊꯣꯡꯉꯤꯗ
ꯎꯝ
ꯉꯔꯥꯡ ꯅꯍꯥꯟꯗꯧꯕꯨꯗ ꯑꯩꯅ ꯊꯣꯡꯕꯁꯨ ꯌꯥꯎꯏ ꯑꯗꯨꯝ ꯅꯪ ꯑꯁꯨꯝꯁꯨ ꯑꯐ꯭ꯔꯤ ꯂꯩꯔꯒꯗ ꯑꯗꯨꯝ ꯍꯦꯛ ꯊꯣꯡꯉꯤꯗꯥ
ꯑꫭ ꯆꯥꯛ ꯊꯣꯡ ꯍꯩꯕ꯭ꯔꯥ
ꯑꯦ ꯀꯩꯅꯣ ꯍ‌ꯦ ꯆꯥꯛ ꯊꯣꯡꯕꯕꯨ
ꯍ ꯆꯥꯛ ꯊꯣꯡꯉꯩꯇꯕ ꯅꯨꯄꯁꯨ ꯂꯩꯗꯅ
ꯆꯥꯛꯇꯤ ꯑꯩꯅ ꯊꯣꯡꯕ ꯅꯠꯇꯦꯗ ꯒ꯭ꯌꯥꯁꯇ ꯑꯗꯨꯝ ꯊꯣꯡꯖꯈꯤꯕꯅꯤꯗ ꯏꯟꯖꯥꯡꯒꯨꯝꯕ ꯊꯣꯡꯉꯛꯑꯗꯤ ꯑꯣ ꯍꯣꯏ ꯑꯩꯅ ꯊꯣꯡꯉꯦꯀꯣ ꯆꯥꯛꯇꯤ ꯑꯗꯨꯝ ꯐꯕꯠ ꯀꯩꯅꯣ ꯆꯥꯝꯃꯒ ꯈꯣꯜꯂꯒ ꯑꯗꯨꯝ ꯒ꯭ꯌꯥꯁꯇ ꯑꯗꯨꯝ ꯀꯥꯝꯕ ꯊꯣꯡꯖꯕꯅꯦꯕ ꯑꯗꯨꯗꯤ ꯑꯗꯨꯕꯨ ꯏꯟꯁꯥꯡꯒꯨꯝꯕꯗꯤ ꯍꯣꯏ ꯑꯗꯨꯝ ꯊꯣꯡꯉꯤ
ꯀꯩꯀꯩ ꯏꯟꯁꯥꯡ ꯊꯣꯡꯕ ꯍꯩꯒꯦ
ꯏꯟꯁꯥꯡꯗꯤ ꯑꯗꯨꯝ ꯑꯌꯥꯝꯕ ꯑꯗꯨꯝ ꯊꯣꯡꯕ ꯍꯩꯗ ꯑꯗꯨꯕꯨ ꯀꯩ ꯍꯥꯏ ꯇꯥꯏꯔꯦ ꯑꯩꯈꯣꯏꯒꯤ ꯎꯇꯤꯒꯨꯝꯕ ꯈꯣꯠꯄꯗꯤ ꯇꯣꯏꯅ ꯊꯣꯡꯗꯕꯅꯤꯅꯀꯣ ꯍꯦꯛ ꯍꯦꯛ ꯃꯍꯥꯎꯁꯦ ꯍꯦꯛ ꯍꯦꯛ ꯋꯥꯠꯂꯦ ꯍꯥꯏꯇꯥꯔꯦ ꯑꯃꯨꯛ
ꯎꯝ
ꯎꯝ ꯑꯇꯩ ꯑꯇꯩ ꯑꯇꯩꯗꯗꯤ ꯑꯗꯨꯝ ꯐꯖꯅ ꯑꯗꯨꯝ ꯊꯣꯡꯉꯤ ꯁꯥꯕꯨ ꯑꯣꯏꯔꯣ ꯉꯥꯕꯨ ꯑꯣꯏꯔꯣ ꯑꯗꯨꯝ ꯀꯥꯡꯁꯣꯏꯕꯨ ꯑꯣꯏꯔꯣ ꯑꯗꯨꯝ ꯂꯣꯏ ꯊꯣꯡ ꯃꯣꯏꯉꯝꯃꯤ ꯁꯤꯡꯖꯨ ꯃꯈꯜ ꯁꯦꯝꯕ ꯉꯝꯃꯤ ꯂꯣꯏ ꯁꯦꯝꯕꯥ ꯉꯝꯃꯤꯗ
ꯎꯝ
ꯑꯗꯨꯕꯨ ꯈꯪꯗꯦ ꯃꯤꯒꯤ ꯄꯥꯝꯕ ꯄꯥꯝꯗꯕ ꯍꯥꯏꯕ ꯑꯃꯁꯨ ꯂꯩꯕꯅꯤꯅꯀꯣ
ꯍꯣꯏ ꯍꯣꯏ
ꯍꯥꯏꯕ ꯉꯝꯗꯦ ꯍꯣꯏ ꯑꯗꯣ ꯑꯗꯨꯝ ꯆꯥꯕ ꯌꯥꯅꯕꯗꯤ ꯑꯗꯨꯝ ꯁꯦꯝꯕ ꯉꯝꯃꯦ ꯍꯥꯏꯇꯥꯔꯦ
ꯎꯝ
ꯁꯨꯝ ꯀꯩ ꯍꯥꯏꯅꯤ ꯁꯨꯃꯥꯏꯅ ꯊꯣꯡꯕ ꯈꯣꯠꯄ ꯇꯧꯕꯒꯤꯁꯨ ꯑꯩꯒꯤꯁꯨ ꯌꯥꯝ ꯐꯦꯚꯣꯔꯥꯏꯠ ꯑꯣꯏꯖꯕꯀꯣ
ꯎꯝ
ꯈꯣꯠꯂꯒ ꯄꯤꯖꯔꯒ ꯑ ꯃꯍꯥꯎꯗꯣ ꯁ ꯁꯟ ꯇꯧꯋꯦ ꯈꯣꯠꯂ ꯀꯥꯏꯗ ꯇꯁ ꯇꯧꯕꯗꯣ ꯌꯥꯝꯅ ꯄꯥꯝꯖꯕ ꯍꯥꯏꯇꯥꯔꯦ ꯑ ꯍꯥꯍꯥ ꯌꯥꯝ ꯄꯥꯝꯖꯕ ꯍꯥꯏꯇꯥꯔꯦꯅꯦ
ꯀꯝꯄꯤꯂꯤꯃꯦꯟ
ꯑꯥ ꯑꯩꯅ ꯑꯣꯖꯥ ꯑꯣꯏꯔꯤꯉꯩꯗꯀꯣ ꯁꯨꯝ ꯋꯥꯔꯤ ꯑꯣꯏꯅ ꯑꯣꯖꯥ ꯑꯣꯏꯔꯤꯉꯩꯗ ꯑꯈꯣꯏꯒꯤ ꯇꯤꯖꯥ ꯕ꯭ꯔꯤꯛꯁ ꯑꯅꯤ ꯂꯩꯌꯦꯕꯀꯣ
ꯑ
ꯕ꯭ꯔꯦꯛ ꯑꯅꯤ ꯂꯩꯕꯁꯤꯗ ꯑꯍꯥꯟꯕꯒꯤ ꯕ꯭ꯔꯦꯛꯁꯦ ꯊꯥꯔꯇꯤ ꯐꯥꯏꯚ ꯊꯔ ꯐꯣꯔꯇꯤ ꯐꯣꯔꯇꯤ ꯃꯤꯅꯠꯁꯃꯨꯛ ꯕ꯭ꯔꯦꯛ ꯂꯩꯌꯦꯕ ꯑꯗ ꯀꯣꯟꯩꯁꯤꯅ ꯇꯦꯟ ꯃꯤꯅꯤꯠꯁ ꯕ꯭ꯔꯦꯛ ꯂꯩꯕ ꯊꯥꯔꯇꯤ ꯐꯣꯔꯇꯤ ꯃꯤꯅꯤꯠꯁꯀꯤ ꯕ꯭ꯔꯦꯛꯁꯤꯗ ꯀꯃꯥꯏꯅ ꯇꯧꯒꯦꯕꯨ ꯀꯅ ꯑꯩꯈꯣꯏꯒꯤ ꯑꯣꯖꯥꯁꯤꯡꯁꯦ ꯑꯩꯈꯣꯏ ꯑꯗꯨꯝ ꯇ꯭ꯔꯥꯕꯦꯜꯁꯨ ꯌꯥꯎꯋ ꯃꯩꯇꯩ ꯇ꯭ꯔꯥꯕꯦꯜꯁꯦ ꯃꯤ ꯃꯉꯥ ꯃꯔꯤ ꯑꯃ ꯃꯉꯥꯒꯨꯝ ꯃꯤꯃꯥꯔꯤ ꯃꯉꯥꯒꯨꯝꯕ ꯃꯤ ꯇꯥꯒꯗꯅꯦꯕ ꯑꯗꯨꯅ ꯃꯣꯏꯁꯤꯡꯁꯨ ꯑꯗꯨꯋꯥꯏꯗ ꯑꯗꯨꯝꯃꯒ ꯂꯣꯏꯅ ꯔꯦꯟꯗ ꯂꯩꯕ ꯑꯗ ꯑꯇꯩ ꯑꯣꯖꯥꯁꯤꯗ ꯌꯨꯝꯗꯒꯤ ꯌ ꯈꯣꯄ ꯂꯩꯕ ꯑꯗꯨꯒ ꯃꯣꯏ ꯇꯨꯏꯟ ꯆꯠꯄ ꯈꯣꯄ ꯑꯗꯨ ꯇꯧꯋꯦꯕꯀꯣ ꯑꯗꯣ ꯑꯌꯥꯝꯕꯕꯁꯤ ꯁꯪꯅꯗ꯭ꯔꯦꯕ ꯑ ꯁꯪꯅꯅꯕ ꯑꯩꯅ ꯑꯩ ꯑꯁ ꯑꯩꯁꯨ ꯑꯩ ꯉꯟꯇꯥ ꯆꯥꯛ ꯆꯥꯔ ꯆꯠꯀꯗꯁꯨ ꯇꯟꯕ ꯑꯩꯁꯤꯁꯨ ꯑ ꯀꯥꯟꯅꯗ꯭ꯔꯦ ꯑꯗꯨꯗꯤ ꯐꯔꯦ ꯅꯣꯏꯁꯨ ꯉꯟ ꯁꯪꯅ ꯇ꯭ꯔꯕꯅꯦ ꯑꯩꯁꯨ ꯁꯪꯗ꯭ꯔꯦ ꯑꯗꯨꯅ ꯆꯥꯛꯁꯨ ꯐꯖꯅ ꯆꯥꯛꯕꯩ ꯆꯥꯗꯕ ꯅꯨꯡꯉꯥꯏꯇ꯭ꯔꯦ ꯆꯥꯡꯁꯦ ꯑꯗꯨꯅ ꯑꯥ ꯑꯁꯤꯒꯤ ꯐꯣꯔꯇꯤ ꯃꯤꯅꯤꯠꯁ ꯕ꯭ꯔꯦꯛꯁꯤꯗ ꯆꯥꯛꯁꯤ ꯆꯥꯔꯁꯤ
ꯎꯝ
ꯑꯗꯨꯗꯒꯤ ꯐꯣꯔꯇꯤ ꯃꯤꯅꯤꯠꯁꯇ ꯐꯔꯦ ꯅꯣꯏ ꯅꯣꯏ ꯄꯥꯝꯖ ꯏꯟꯖꯥꯡ ꯌꯝꯃꯒ ꯌꯨꯝꯗ ꯊꯣꯡꯅ ꯑꯗꯨꯝ ꯄꯨꯔꯛꯑꯣ ꯑꯗꯨꯝ ꯆꯥꯛꯁꯤꯒꯥ ꯑꯗꯨꯝ ꯆꯥꯃꯤꯟꯅꯔꯁꯤ ꯈꯣꯠꯁꯤꯅꯥ ꯑꯩꯁꯦ ꯑꯗꯨꯝ ꯇꯧꯕꯅꯤꯅ ꯑꯗꯨꯝ ꯃꯔꯛ ꯃꯔꯛꯇꯗꯤ ꯏꯟꯖꯥꯡ ꯑꯥꯍꯥꯎꯕꯗꯤ ꯑꯗꯨꯝ ꯄꯨꯔꯦ ꯑꯩꯁꯨ ꯑꯗꯨꯗ ꯑꯗꯨ ꯑꯗꯨꯇ ꯅꯠꯇꯅ ꯁꯨꯝ ꯀꯩ ꯁꯨꯝ ꯑꯣ ꯑꯥ ꯀꯩ ꯍꯥꯏꯇꯥꯔꯦ ꯑꯩꯒꯤ ꯀ꯭ꯂꯥꯁ ꯑ ꯀ꯭ꯂꯥꯁꯁꯦ ꯑꯣꯐꯀꯨꯝꯕ ꯈꯣꯠꯀꯨꯝꯕ ꯂꯩꯔꯒꯗꯤꯀꯣ ꯑꯁ ꯉꯁꯤꯗꯤ ꯌꯥꯔꯦ ꯑꯇꯩ ꯑꯇꯩ ꯄꯣꯔꯛꯇ꯭ꯔꯒꯁꯨ ꯆꯥꯛꯇꯨ ꯈꯈꯤꯛꯇꯪ ꯄꯨꯔꯛꯑꯣ ꯁꯤꯗ ꯑꯩ ꯃꯤ ꯍꯧꯖꯤꯛ ꯄꯨꯣꯔꯛꯑꯅꯤ ꯁꯤꯡꯖꯨꯒꯨꯝꯕ